ꯕꯤꯕ ꯅꯨꯡꯁꯥ ꯆꯥꯕꯤ ꯌꯔꯃꯕꯨꯅꯦꯍꯦ
ꯑ
ꯊꯕꯤꯕꯗꯤ ꯌꯧꯔꯝꯃꯅꯤꯍꯦ ꯎꯝ
ꯄꯩꯁꯥ ꯊꯣꯛꯂꯛꯑꯒ ꯅꯨꯡꯁꯥꯁꯦ ꯑꯃꯨꯛ ꯆꯪꯈ꯭ꯔꯦ ꯃꯌꯨꯝ ꯆꯠꯈ꯭ꯔꯕ ꯈꯪꯗꯦ
ꯑ ꯑꯩꯈꯣꯏ ꯁꯤꯗꯗꯤ ꯅꯨꯡꯁꯥ ꯐꯖꯅ ꯊꯣꯛꯑꯦ ꯐꯖꯅ ꯁꯥꯔꯦ ꯑꯗꯨ ꯑꯗꯨꯗꯨꯅꯦ ꯈ꯭ꯋꯥꯏꯗꯒꯤ ꯍꯦꯟꯅ ꯇꯟꯈꯠꯂꯛꯄꯁꯦ ꯊꯕꯛ ꯑꯃꯁꯨ ꯇꯧꯅꯤꯡꯗꯕꯁꯦ ꯅꯨꯡꯁꯥ ꯅꯨꯡꯁꯥ ꯐꯖꯅ ꯁꯥꯔꯤ
ꯑꯣ ꯅꯣꯏꯅ ꯚꯦꯂꯤꯗ ꯑꯣꯏꯔꯝꯒꯅꯤ ꯆꯤꯡꯗꯔꯣ ꯚꯦꯂꯤꯗꯔꯣ
ꯚꯦꯂꯤꯗꯅꯦ
ꯑꯣ ꯑꯗꯨꯒꯤ ꯃꯐꯝ ꯃꯐꯝ ꯇꯣꯉꯥꯟꯕꯒꯤ
ꯅꯨꯡꯁꯥꯁꯨ
ꯌꯥꯝ ꯌꯥꯝ ꯂꯥꯞꯅꯔꯝꯕ ꯖꯥꯠꯅꯦ ꯑꯈꯣꯏꯁꯦ
ꯍꯣꯏ ꯃꯥꯅꯦ ꯅꯠꯇ꯭ꯔꯗꯤ ꯑ ꯑꯗꯨꯅꯦ ꯎꯝ ꯈꯦꯠꯅꯕ ꯍꯥꯏꯕꯁꯦ ꯂꯞꯅꯕ ꯍꯥꯏꯁꯤꯔ ꯈꯦꯠꯅꯕ ꯍꯥꯏꯁꯤꯔ
ꯍꯣꯏ ꯂꯞꯅꯕꯁꯨ ꯍꯥꯏꯕ ꯌꯥꯔꯦ ꯍꯣꯏ ꯈꯪꯗꯦꯅꯦ ꯍꯧꯖꯤꯛꯁꯦ ꯑꯁ ꯀꯩꯅꯣ ꯉꯍꯥꯟꯒꯩ ꯑꯩꯈꯣꯏꯒꯤ ꯏꯃꯥꯟꯅꯕꯁꯤꯡ ꯁꯤꯒꯤ ꯑꯩꯈꯣꯏꯒꯤ ꯒ꯭ꯔꯨꯞꯀꯨꯝꯕꯗ ꯂꯣꯏ ꯌꯥꯎꯔꯕꯅꯦꯕ ꯑꯗꯨ ꯃꯣꯏꯁꯤꯡ ꯑꯩꯈꯣꯏꯅ ꯍꯥꯟꯅ ꯍꯧꯔꯛꯄꯅꯦ ꯍꯧꯕꯕꯨꯗꯤ ꯍꯧꯔꯛꯄ ꯍꯥꯏꯕꯗꯤ ꯍꯦꯛ ꯍꯧꯔꯛꯄ ꯃꯇꯝ ꯗꯣ ꯒ꯭ꯔꯨꯞꯀꯨꯝꯕ ꯀꯩꯀꯥ ꯑꯃꯠꯇ ꯂꯩꯇꯕ ꯀꯥꯟꯗꯣ
ꯎꯝ
ꯑꯣꯏꯕ ꯌꯥꯕ ꯑꯃꯁꯨ ꯉꯥꯡꯕꯤꯗꯕ ꯍꯥꯏꯇꯥꯔꯦ ꯋꯥꯔꯤꯁꯤ
ꯑꯁ
ꯃꯇꯝ ꯂꯣꯏ ꯃꯥꯡꯈ꯭ꯔꯕ ꯍꯥ ꯍꯥ ꯑ ꯑꯣꯏꯗꯕ ꯋꯥꯔꯤ ꯍꯥꯏꯕ ꯗꯤ ꯑ
ꯍꯣꯏ ꯈꯪꯉꯦ ꯈꯪꯉꯦ ꯈꯪꯉꯦ ꯈꯪꯉꯦꯕ ꯎꯝ
ꯑꯗꯨꯗꯨꯒꯤ ꯑꯃꯁꯨ ꯑꯣꯏꯊꯣꯛꯇ꯭ꯔꯕ ꯍꯥꯏꯇꯥꯔꯦ ꯏꯟꯗꯥꯏꯔꯦꯛꯂꯤ
ꯎꯝ ꯑ ꯄꯨꯛ ꯅꯥꯕ ꯍꯧꯔꯦ ꯑꯁꯤ ꯌꯥꯔꯦꯁꯤ ꯇꯣꯄꯤꯛ ꯍꯥꯏꯔꯛꯀꯅꯨ ꯑꯇꯣꯞꯄ ꯅꯨꯡꯉꯥꯏꯕ ꯋꯥꯔꯤ ꯁꯥꯥꯁꯦ ꯀꯔꯤꯅꯣ
ꯑꯣ ꯑꯆꯥ ꯅꯨꯡꯉꯥꯏꯕꯅ ꯆꯨꯝꯃꯤꯅꯦ ꯀꯩ ꯋꯥꯔꯤ ꯁꯔꯗꯤ ꯅꯉꯥꯏꯅꯤ
ꯈꯪꯗ꯭ꯔꯦ ꯑꯩꯒꯤ ꯐꯣꯟ ꯕꯦꯇ꯭ꯔꯤꯁꯦ ꯌꯥꯝ ꯊꯨꯅ ꯆꯠꯂꯦ ꯁꯥꯏꯌꯦ ꯍꯧꯖꯤꯛ ꯍꯧꯖꯤꯛ ꯉꯥꯏꯍꯥꯛ ꯐꯝꯒꯦ ꯐꯦꯟ ꯃꯈ ꯃꯈꯥꯗ ꯌꯥꯝ ꯁꯥꯏꯌꯦ
ꯈꯔ ꯈꯔ ꯒ꯭ꯌꯥꯟ ꯇꯥꯅ ꯐꯝꯃ ꯈꯪꯗꯦꯅꯦ ꯅꯨꯡꯉꯥꯏꯕ ꯇꯣꯄꯤꯛ ꯈꯔ ꯄꯨꯊꯣꯔꯣꯛꯑꯣꯅꯦ
ꯒ꯭ꯌꯥꯟ ꯇꯥꯅ ꯐꯝꯈꯤꯒꯦ ꯑꯗꯨꯒ ꯍꯥꯏꯔꯛꯀꯦ
ꯋꯥꯔꯤꯁꯦ ꯄꯨꯊꯣꯛꯄ ꯍꯩꯇꯕ ꯑꯩꯈꯣꯏꯅꯀꯣ ꯈꯔ
ꯀꯩꯅꯣ ꯋꯥꯔꯤ ꯁꯥꯕ ꯍꯩ ꯋꯥꯔꯤ ꯁꯥꯕ ꯍꯩ
ꯎꯝ
ꯀꯔꯤ ꯊꯛꯁꯤꯔꯣ ꯉꯁꯥꯏ ꯑꯩꯅ ꯀꯔꯤꯅꯣ ꯆꯥꯔꯨꯕꯒꯤ ꯃꯔꯣꯛ ꯌꯥꯝ ꯐ ꯍꯂꯣ
ꯅꯩꯗꯣ ꯃꯈꯣꯟ ꯈꯔ ꯀ꯭ꯂꯤꯌꯥꯔ ꯑꯣꯏꯕ ꯋꯥꯠꯂꯦ ꯈꯔ ꯂꯥꯞꯄꯒꯤꯔꯥ ꯅꯠꯇꯕꯤꯅ ꯀꯩꯅꯣꯝ ꯑꯃꯥꯗꯤ ꯇꯧ ꯃꯥꯜꯂꯦ ꯈꯤꯇꯪ ꯆꯞꯄꯒꯨꯝꯅ ꯂꯩꯌ‌ꯦꯅ
ꯑꯣ ꯍꯧꯖꯤꯛꯇꯤ ꯑꯣ ꯑꯩꯅ ꯐꯣꯟꯗꯣ ꯈꯔ ꯃꯈꯥꯗ ꯊꯝꯃ ꯑꯗꯨꯒꯤ
ꯅꯣꯏꯔꯣꯝꯗ ꯅꯦꯠꯋꯥꯛꯇꯤ ꯅꯨꯡꯉꯥꯏꯕ꯭ꯔꯥ ꯑꯗꯨꯝ
ꯍꯥꯥ
ꯐꯣꯟꯒꯤ ꯅꯦꯠꯋꯥꯛꯀꯤ ꯑꯗꯨꯝ ꯅꯨꯡꯉꯥꯏꯕ꯭ꯔꯥ ꯀꯃꯥꯏꯅ ꯇꯧꯋꯦ
ꯍꯣꯏ ꯅꯨꯡꯉꯥꯏꯗ ꯆꯤꯡꯗ ꯂꯩ ꯍꯥꯏꯕ ꯋꯥꯅꯤ ꯅ‌ꯦꯠꯋꯥꯛ ꯀꯩ ꯀꯥꯕꯨꯅꯤꯗ
ꯑꯝ ꯍꯝ
ꯁꯦꯡ
ꯑꯗ‌ꯣ ꯅꯣꯏꯔꯣꯝꯗꯤ ꯖꯤꯑꯣ ꯐꯥꯏꯕꯔꯒꯨꯝꯕ ꯋꯥꯏꯐꯥꯏꯒꯨꯝꯕ ꯑꯃꯠꯇ ꯍꯥꯞꯅꯗꯕ꯭ꯔꯣ ꯍꯥꯏꯕꯗꯤ ꯋꯥꯏꯐꯥꯏꯒꯨꯝꯕ ꯀꯩꯀꯥꯗꯤ ꯍꯥꯞꯅꯕ꯭ꯔꯣ ꯀꯃꯥꯏ ꯇꯧꯒꯦ
ꯍꯣꯏ ꯑꯗꯨꯕꯨ ꯑꯩꯈꯣꯏ ꯌꯨꯝꯗꯗꯤ ꯍꯥꯞꯇꯦ
ꯎꯝ ꯎꯝ ꯐꯔꯦ ꯑꯗꯨ ꯑꯣꯏꯔꯗꯤ ꯋꯥꯏꯐꯥꯏꯒꯨꯝꯕ ꯌꯧꯗꯕꯁꯦ
ꯍꯥꯄ ꯌꯥꯏ ꯌꯥ ꯑꯗꯨꯕꯨ ꯍꯥꯞꯄ ꯌꯥꯏ ꯑꯗꯨꯕꯨ ꯑꯩ ꯄꯩꯁꯥ ꯄꯥꯏꯖꯗꯕꯁꯤꯔ ꯑꯁꯤꯒꯤ ꯍꯥꯞꯁꯤꯔꯥ
ꯑꯅꯤꯃꯛ ꯑꯅꯤꯃꯛ ꯃꯦꯅꯦꯖ ꯇꯧꯕ ꯉꯝꯗ꯭ꯔꯦ ꯁꯤꯅꯦꯕ ꯊꯕꯛ ꯌꯥꯝ ꯃꯥꯡꯍꯟꯕꯅꯤꯗ ꯑꯁꯦꯡꯕ ꯍꯥꯏꯔꯗꯤ ꯑꯟꯂꯤꯃꯤꯇꯦꯠ ꯍꯥꯏꯕꯅꯤꯅꯀꯣ ꯑꯁ ꯂꯤꯃꯤꯠ ꯂꯩꯇ꯭ꯔꯦꯕ ꯑꯃꯨꯛꯀ
ꯎꯝ
ꯍꯣꯏ ꯌꯥꯝ ꯃꯇꯝ ꯍꯦꯟꯅ ꯐꯖꯟꯅ ꯃꯥꯡ ꯆꯥꯕꯅꯤꯗ ꯑꯃꯔꯣꯝ ꯍꯥꯏꯔꯗꯤ
ꯃꯥꯅꯦ ꯃꯥꯅꯦ ꯑꯩꯈꯣꯏꯒꯨꯝꯕ ꯊꯕꯛ ꯀꯟꯕꯤꯁꯤꯡꯒꯤꯗꯤ ꯌꯥꯝ ꯃꯇꯝ ꯌꯥꯝ ꯃꯥꯡꯂꯤ ꯊꯕꯛ ꯌꯥꯝꯕꯁꯤꯒ ꯑꯗꯨꯗ ꯎꯪꯉꯒ ꯂꯩꯔꯗꯤ ꯌꯥꯔꯔꯣꯏ
ꯎꯝ ꯎꯝ ꯆꯃꯦ
ꯎ
ꯎꯝ
ꯃꯁꯤꯁꯨ ꯑꯃꯨꯛ
ꯍꯧꯖꯤꯀꯥꯟꯗꯤ ꯀꯩ ꯀꯩ ꯀꯩ ꯀꯩ ꯀꯩ ꯀꯩ ꯑ ꯇꯝꯃꯤ ꯀꯩꯀꯩ ꯇꯝꯕ ꯂ‌ꯣꯏꯔꯦ ꯑꯗꯨ ꯑꯗꯥ ꯍꯥ ꯍꯥ ꯍꯥꯏꯔꯣꯅꯦ ꯀꯩꯀꯩ ꯇꯝꯈ꯭ꯔꯦ ꯀꯩꯀꯩ ꯂꯣꯏꯈ꯭ꯔꯦ ꯁ‌ꯦꯁ ꯃꯊꯪꯗ ꯀꯩ ꯀꯩ ꯇꯝꯅꯤꯡꯉꯥꯏ ꯋꯥꯠꯂꯤ ꯀꯥꯏꯅ ꯍꯥ
ꯑꯩ ꯌꯨꯝꯗ ꯑꯗꯨꯝ ꯂꯩꯈꯤꯅꯤ
ꯃꯣꯏ ꯌꯨꯝ ꯄꯥꯟꯈꯤꯅꯤꯀꯣ ꯈꯔ ꯂꯩꯔꯒ
ꯇꯨ ꯔꯨ ꯔꯨ ꯔꯨ ꯔꯨ
ꯌꯨ ꯌꯨ ꯌꯨꯝꯗ ꯀꯨꯏꯅ ꯂꯩꯕ ꯌꯥꯗꯕꯅꯤꯀꯣ ꯀꯨꯏꯅ ꯂꯩꯕꯁꯦ ꯌꯨꯝ ꯄꯥꯟꯒꯟꯕꯅꯦꯀꯣ
ꯑꯦꯁ ꯑꯦꯁ ꯌꯨꯝꯗ ꯀꯨꯏ ꯈꯔ ꯂꯩꯕ ꯑꯗꯨ
ꯎꯝ ꯑ ꯑ ꯁꯔꯤ
ꯂꯧꯕꯤꯅꯕ ꯃꯤ ꯂꯩꯇꯦ
ꯑꯠꯆꯥ ꯑꯦ ꯀꯩꯅꯣꯍꯦ ꯊꯤꯔ ꯂꯣꯏꯔꯦ ꯀꯩꯅꯣ ꯈꯔ ꯁꯥꯊꯤꯕ ꯈꯔ ꯐꯖꯕ
ꯎꯝ
ꯑ
ꯍꯣꯏꯑꯕ
ꯑꯗꯨ ꯍꯥꯏꯔꯣꯅꯦ ꯀꯩꯀꯩ ꯇꯝꯕ ꯈꯣꯠꯄ ꯑꯗꯨ ꯑꯗꯥ ꯍꯥ
ꯑꯗꯨ ꯑꯗꯥ ꯂꯩꯇꯦ ꯌꯨꯝ ꯁꯪꯈꯤꯅꯤ ꯂꯣꯏꯔꯦ
ꯑꯆꯥ ꯐꯩꯌꯦ ꯐꯩꯌꯦ
ꯍꯣꯏ ꯌꯨꯝꯒꯤ ꯌꯨꯝꯒꯤ ꯀꯔꯤ ꯍꯥꯏꯒꯗꯕꯅꯣ ꯑꯩ ꯀꯔꯤꯅꯣꯃ ꯊꯤꯕꯗꯣ ꯐꯪꯗ꯭ꯔꯦ ꯑꯩ ꯉꯔꯥꯡ ꯑꯦ ꯑꯁꯤ ꯋꯥꯔꯤ ꯅꯉꯣꯟꯗ ꯇꯝꯕ꯭ꯔꯥ ꯇꯝꯗꯕ꯭ꯔꯥ
ꯑꯩꯈꯣꯏ ꯑꯩꯈꯣꯏ ꯌꯨꯝ ꯃꯅꯥꯛꯇ ꯂꯧꯕꯨꯛ ꯂꯩꯌꯦꯕꯀꯣ ꯈꯪꯕ꯭ꯔꯥ ꯂꯧꯕꯨꯛ
ꯎꯝ ꯈꯪꯉꯦ ꯍꯥꯏꯔꯒꯦ ꯍꯣꯏ ꯎꯝ ꯍꯣꯏ ꯈꯪꯉꯦ ꯍꯥꯏꯔꯒꯦ ꯎꯝ
ꯑꯩ ꯅꯉꯣꯟꯗ ꯂꯤꯈ꯭ꯔꯕ꯭ꯔꯥ ꯍꯥꯏꯕꯅꯦ ꯊꯔꯣꯏꯒꯤ ꯋꯥꯔꯤꯗꯣ
ꯊꯔꯣꯏꯒꯤ ꯋꯥꯔꯤꯐꯥꯎꯗꯤ ꯂꯤꯗ꯭ꯔꯤꯕ ꯃꯥꯜꯂꯦꯍꯦ
ꯅꯠꯇ꯭ꯔꯒ ꯍꯟꯖꯤꯟ ꯍꯟꯖꯤꯟ ꯂꯤ ꯂꯩꯔꯗꯤ ꯁꯥꯎꯔꯛ ꯀꯅꯤ ꯍꯥꯏꯕꯅꯦꯗ ꯇꯥꯕ ꯃꯤ ꯑꯩꯗꯣ ꯉꯔꯥꯡ ꯅꯍꯥꯟꯗꯣ ꯑꯩ ꯅꯣꯡ ꯇꯥꯕꯁꯤꯗ ꯊꯥꯔꯣꯏ ꯌꯥꯝ ꯂꯩꯕꯅꯦꯕ ꯑꯩꯈꯣꯏ ꯂꯧꯕꯨꯛ ꯑꯩꯈꯣꯏꯒꯤꯗꯤ ꯅꯠꯇꯦ ꯑꯗꯨ ꯄꯨ ꯏꯕꯣꯛ ꯈꯣꯏꯒꯤ ꯑꯗꯨꯝ ꯏꯗꯣꯝꯆꯥ ꯍꯣꯏ ꯍꯣꯏ ꯀꯩꯗꯧꯗ ꯊꯧꯔꯣꯏ ꯈꯨꯟꯕ ꯆꯠꯂꯦ ꯑ ꯂꯧꯕꯨꯛ ꯆꯠꯂꯗꯤ ꯂꯩꯈꯣꯝ ꯃꯔꯛꯇ ꯆꯠ ꯆꯠꯂꯅꯤꯅ ꯋꯥꯇꯔ ꯕꯨꯠ ꯑꯩꯒꯤꯁꯨ ꯅꯠ ꯇꯤ ꯏꯃꯥꯒ ꯑꯩ ꯏꯕꯥꯅꯤꯒꯤ ꯈꯣꯡꯁꯤ ꯃꯥꯟꯅꯗꯕꯅꯦ ꯑꯗꯨꯕꯨ ꯑꯩꯗꯣ ꯑꯗꯨ ꯆꯠꯂꯦꯕ ꯑꯗꯨꯀꯥꯟꯅ ꯂꯩꯈꯣꯝꯗ ꯆꯪꯉꯀꯥꯟꯗꯗꯤ ꯗꯤ ꯑꯗ ꯀꯌꯥꯃꯨꯛ ꯋꯥꯕ꯭ꯔꯥ ꯑꯩꯅ ꯁꯨ ꯑꯗꯨꯗ ꯆꯠꯅꯤꯡꯗꯕꯒꯤ ꯑꯗꯨꯃꯥꯏꯅ ꯌꯥꯝ ꯋꯥꯅ ꯈꯨꯜꯂꯦꯕꯀꯣ ꯑꯗꯨ ꯒ ꯉꯔꯥꯡ ꯅꯍꯥꯟ ꯄꯨꯔꯛꯄꯗꯣ ꯉꯔꯥꯡ ꯏꯚꯅꯤꯡ ꯉꯔꯥꯡ ꯅꯨꯡꯗꯥꯡꯗ ꯑꯩꯅ ꯊꯣꯡꯕ ꯑꯌ ꯌꯥꯝ ꯍꯥꯎ ꯍꯥꯎꯔꯅꯤ ꯍꯥꯏꯅ ꯊꯣꯡꯕꯅꯦꯕ ꯑꯗꯨꯒ ꯑꯩꯅ ꯊꯣꯡꯕ ꯀꯥꯟꯗ ꯌꯥꯝ ꯀꯨꯏꯃꯟꯕꯩ ꯕꯩ ꯑꯣꯏꯔꯝꯒꯅꯤ ꯑꯗꯨꯗꯨ ꯀꯔꯤ ꯍꯥꯏꯗꯣꯏꯅꯣ ꯂꯧꯊꯣꯛꯄ ꯌꯥꯗ꯭ꯔꯕ ꯆꯨꯞꯄ ꯀꯔꯤ ꯍꯥꯏꯕꯗꯣ ꯊꯣꯛꯄ ꯌꯥꯗ꯭ꯔꯕ ꯑꯗꯨꯒꯤ ꯏꯃꯥꯅ ꯑꯩꯉꯣꯟꯗ ꯁꯥꯎꯕ
ꯏꯟꯇ꯭ꯔꯦꯁꯇꯤ ꯍꯧꯖꯤꯛ ꯍꯧꯖꯤꯛꯁꯦ ꯍꯧꯖꯤꯛꯁꯦ ꯑ ꯊꯔꯣꯏꯒꯨꯝꯕ ꯌꯥꯝꯅ ꯑꯗꯨꯝ ꯈꯨꯟꯅꯔꯕ ꯇꯥꯏꯃꯤꯡ ꯑꯣꯏꯔꯕ ꯑꯗꯨ
ꯃꯥꯅꯦ ꯍꯧꯖꯤꯛ ꯍꯣꯏ ꯌꯥꯝ ꯂꯩꯕꯅꯦ ꯑꯗꯨꯐꯥꯎ ꯑꯗꯨ ꯐꯥꯎ ꯑꯩ ꯏꯁꯤꯡ ꯃꯣꯠꯄꯒꯤꯅꯦ ꯏꯁꯤꯡ ꯃꯣꯠꯇ꯭ꯔꯗꯤ ꯁꯤꯡ ꯌꯥꯝꯕ ꯌꯥꯝꯅ ꯂꯧꯈꯠ ꯌꯥꯝꯅ ꯂꯧꯊꯣꯛꯀꯅꯤ ꯍꯥꯏꯕ꯭ꯔꯥ ꯌꯥꯝꯅ ꯐꯪꯒꯅꯤ ꯍꯥꯏꯕ ꯑꯗꯣ ꯏꯁꯤꯡ ꯈꯔ ꯃꯣꯠꯄꯒꯤ ꯌꯥꯝ ꯎꯗꯕ ꯑ ꯍꯥ ꯍꯥ ꯑꯗꯨꯒꯤ ꯑꯁ ꯅꯣꯛꯄꯗ ꯉꯔꯥꯡ ꯏꯃꯥꯅ ꯁꯥꯎꯕꯗ ꯑꯩꯅ
ꯀꯨꯏꯃꯜ ꯑ ꯀꯨꯏꯅ ꯊꯣꯡꯕ ꯌꯥꯗꯦ ꯍꯥꯏꯕꯅꯦꯕ ꯑꯗꯨ ꯊꯔꯣꯏ ꯗꯣ ꯑꯩꯗꯤ ꯈꯪꯗꯕ꯫
ꯍꯣꯏꯅꯦ ꯏꯟꯇ꯭ꯔꯦꯁꯁꯤ ꯌꯥꯎꯕꯅꯦ ꯁꯤꯒꯨꯝꯕ ꯃꯇꯝꯖꯦꯀꯣ ꯐ꯭ꯔꯦꯁꯇ ꯑꯩꯈꯣꯏꯅ ꯈꯨꯜꯂꯒ ꯆꯥꯕ ꯍꯥꯏꯕꯖꯦ꯫
ꯎꯝ ꯑ
ꯑꯩꯈꯣꯏꯒꯤ
ꯑꯗꯨ ꯆꯥꯕꯒꯤ ꯀꯅꯥꯗ ꯄꯤꯖꯩ ꯈꯪꯕ꯭ꯔꯥ꯫ ꯆꯥꯅꯨ ꯑꯍꯨꯝ ꯂꯩꯌꯦꯕ ꯑꯗꯨꯗ ꯑꯗꯨꯗ ꯄꯤꯖ
ꯊꯔꯣꯏ ꯈꯨꯟꯕꯩ ꯋꯥꯔꯤ ꯂꯣꯏꯔꯦ ꯍꯧꯖꯤꯛ ꯅꯦꯛ
ꯊꯔꯣꯏ ꯈꯨꯟꯕꯤꯌꯨ ꯅꯪꯗꯤ ꯊꯔꯣꯏ ꯑꯦ ꯅꯪꯗꯤ ꯊꯔꯣꯏꯐꯥꯎ ꯆꯥꯔꯝꯃꯣꯏꯗ ꯈꯪꯖꯨ
ꯆꯥꯏꯍꯦ꯫